ꯎꯝ ꯇꯥꯏꯌꯦ
ꯒꯤꯗꯧꯒ
ꯑꯁ ꯑꯗꯨꯝ ꯂꯩꯌꯦ ꯍꯧꯖꯤꯛꯀ ꯀꯣꯏꯕ ꯆꯠꯂꯒ ꯃꯥꯅꯒꯣꯏꯗ ꯆꯠꯂꯨꯕ
ꯅꯪ ꯉꯁꯤ ꯕꯣꯜꯗꯤ ꯀꯅꯥ ꯀꯅꯥ ꯂꯩꯒꯦ
ꯉꯁꯤꯗꯤ ꯐꯖꯧ ꯐꯖꯗꯧ ꯃꯥꯟꯗꯦ
ꯀꯅꯥꯅꯣ ꯑꯩ ꯍꯟꯗꯛ ꯐꯖꯅ ꯌꯦꯡꯗ꯭ꯔꯦ ꯕꯣꯜꯒ ꯑꯝꯇ
ꯍꯟꯗꯛꯇꯤ ꯐꯖꯔꯣꯏꯦ ꯍꯣꯔꯦꯟ ꯉꯁꯤꯒꯤꯗꯤ ꯐꯖꯔꯣꯏꯕ ꯍꯌꯦꯡꯒꯤꯗꯤ ꯍꯌꯦꯡꯗꯤ ꯐꯖꯔꯅꯤ ꯐꯣꯔꯇꯨꯒꯣꯜꯁꯨ ꯂꯩꯔꯦ ꯑꯥꯔꯖꯦꯟꯇꯤꯅꯥꯁꯨ ꯂꯩꯔꯦ
ꯄꯣꯔꯇꯨꯒꯜꯒ ꯑꯥꯔꯖꯦꯟꯇꯤꯅꯥ ꯁꯥꯟꯅꯗꯣꯏꯔꯕ
ꯅꯠꯇꯦ ꯅꯠꯇꯦ ꯇꯣꯉꯥꯟ ꯇꯣꯉꯥꯜꯂꯦ ꯑꯗꯨ ꯃꯣꯏꯅꯤꯁꯨ ꯄꯣꯛꯑꯦꯕ
ꯗꯇꯥ ꯌꯥꯝ ꯆꯥꯏꯅꯦ ꯑꯩꯉꯣꯟꯗ ꯑꯦꯞ ꯌꯥꯎꯕꯣ ꯥ ꯑꯝ ꯆꯥ ꯑꯃ ꯍꯦꯛꯇ ꯀꯣꯟꯅꯗꯕ ꯍꯥ
ꯅꯪ ꯌꯦꯡꯗ꯭ꯔꯣꯕ
ꯌꯦꯡꯉꯦ ꯑꯗꯣ ꯗꯇꯥ ꯂꯣꯏꯈꯤꯕꯅ ꯍꯦꯛꯇ ꯍꯥꯟꯕ
ꯎꯝ
ꯑꯗꯨꯒ ꯑꯗꯨꯏ ꯑꯦꯞꯇꯣ ꯆꯪꯉꯉꯩꯗ ꯃꯤ ꯌꯥꯝꯃꯟꯕꯩꯔꯥ ꯈꯪꯗꯦꯕꯀꯣ ꯁꯠ ꯆꯪꯕꯗꯣ ꯌꯥꯗꯦꯕ ꯎꯪ ꯎꯪ ꯑꯗꯨꯝ ꯂꯩꯕ ꯍꯣꯏ ꯕꯣꯗꯣ
ꯑꯐ ꯅꯨꯡꯉꯥꯏꯇꯕꯤꯅꯦ ꯑꯗꯨꯝ
ꯅꯅꯤꯉꯣ ꯅꯨꯡꯉꯥꯏꯇꯕꯩꯔꯣ
ꯂꯤꯡꯒꯨꯝꯕꯗ ꯃꯈꯜ ꯌꯥꯝ ꯂꯩꯕꯅꯦꯕ ꯂꯤꯡꯒꯤꯀꯣ
ꯎꯝ
ꯑꯗꯨꯒꯗ ꯆꯪꯉꯦ
ꯑꯗꯨꯝ ꯎꯅ ꯂꯩꯔꯦꯗꯅ ꯑꯗꯨꯒ ꯑꯗꯨꯝ ꯑꯩꯅ ꯇ꯭ꯔꯥꯏ ꯍꯟꯖꯟ ꯍꯟꯖꯤꯟ ꯍꯟꯖꯤꯟ ꯇꯧꯔꯛꯀꯣꯅ ꯌꯥꯔꯛꯄꯗꯨꯅ ꯀꯩꯅꯣ ꯇꯧꯔꯀꯥꯟꯗ ꯌꯥꯕ ꯍꯥꯐ ꯊꯥꯔꯒ ꯂꯣꯏꯔ ꯃꯇꯨꯡꯗꯣ ꯑꯗꯨꯗ ꯑꯣꯏꯅ ꯌꯥꯔꯛꯄ
ꯎꯝ ꯃꯈꯜ ꯌꯥꯝꯕꯅꯦ ꯑꯥꯎ ꯑꯦꯞꯁꯦ ꯍꯟꯗꯛ ꯍꯧꯖꯤꯛ ꯃꯇꯝꯗꯤ ꯡꯁꯦ ꯃꯈꯟ ꯃꯈꯟ ꯂꯩꯕꯅꯦꯕ
ꯑ ꯑ ꯍꯪꯗꯦ ꯑꯩꯉꯣꯟꯗ ꯊꯥꯔꯛꯄꯗꯣ ꯑꯩꯈꯣꯏ ꯏꯃꯥꯟꯅ ꯊꯥꯔꯛꯄꯗꯣ ꯑꯦꯞꯇꯣ ꯑꯗꯨꯗꯣ ꯑꯗꯨ ꯑꯃꯈꯛꯇꯪꯅꯦꯕ ꯑꯗꯨꯗ ꯆꯪ ꯌꯦꯡꯕ ꯑꯇꯩ ꯃꯣꯏꯅ ꯊꯥꯔꯛꯄꯁꯤꯡꯗꯨꯅ ꯄꯩꯁꯥ ꯀꯩꯅꯣ ꯇꯧꯕꯤ ꯈꯣꯠꯄꯤ ꯂꯣꯏ ꯑꯣꯏꯌꯦꯕ
ꯎꯝ ꯐꯤꯒꯤ ꯌꯥꯝ ꯂꯩꯕꯅꯦꯅ ꯍꯧꯖꯤꯛꯇꯤ ꯐꯤꯒꯤ ꯌꯥꯝ ꯂꯩꯕꯅꯦꯕ
ꯗꯇꯥꯗꯨꯗꯤ ꯊꯨ ꯊꯨ ꯂꯣꯏꯕꯕꯁꯤꯗꯅꯦ ꯇꯧꯔꯨꯁꯦ
ꯔ ꯇ
ꯕꯨꯁꯇꯔꯗꯣ ꯍꯌꯦꯡꯥꯏ ꯁꯦꯃꯤꯐꯥꯏꯅꯦꯜ ꯀ꯭ꯋꯥꯇꯔ ꯐꯥꯏꯅꯦꯜꯗ ꯑꯣꯏꯅ ꯀꯥꯞꯄꯒ ꯍꯥꯞꯄꯒꯦ ꯇꯧꯕ ꯍꯧꯖꯤꯛꯇꯤ ꯕꯤꯠ
ꯃꯤ ꯐꯩꯅꯗ
ꯎꯝ ꯑꯩꯈꯣꯏ ꯑꯃꯗꯨꯅ ꯑꯩꯈꯣꯏ ꯄꯥꯔꯇꯤ ꯑꯃꯗꯨꯅ ꯖꯔꯃꯟꯅꯦꯗꯣ ꯁꯞꯄꯣꯔꯠ ꯇꯧꯔꯤꯦꯗꯣ ꯑꯅ ꯑꯃ ꯃꯥꯅ ꯆꯔꯃ ꯑꯩꯅ ꯑꯥꯔꯖꯦꯟꯇꯤꯅꯥꯅꯤ ꯀꯩꯅꯣ
ꯑꯁ ꯍꯣꯏꯁꯦ ꯂꯣꯏ ꯃꯥꯟꯅꯗꯦꯅ
ꯁꯣꯝꯅꯥ ꯀꯕꯤ
ꯑꯩꯗꯤ ꯄꯣꯠꯇꯨꯒ ꯑꯝꯇ ꯂꯩꯖꯔꯦ ꯑꯩꯈꯣꯏꯁꯨ ꯂꯣꯏ ꯃꯣꯏꯁꯦ ꯈꯔ ꯗꯦꯠ ꯇꯧꯗꯗꯤ ꯌꯥꯗ꯭ꯔꯦ
ꯎꯝ ꯇꯧꯅꯔꯁꯦ ꯍꯌꯦꯡꯋꯥꯏ ꯀꯅꯥ ꯀꯅꯥ ꯍꯥꯟꯅ ꯆꯪꯕ ꯉꯝꯒꯦ ꯍꯥꯏꯕꯗꯨꯣ ꯌꯦꯡꯅ ꯇꯥꯔꯦꯗꯅ
ꯍꯧꯖꯤ ꯇꯤ ꯌꯦꯡꯈꯤꯕꯔꯣꯏꯁꯦ
ꯌꯦꯡꯈꯤꯔꯛꯏꯁꯦ ꯍꯧꯖꯤꯛꯇꯤ ꯑꯗꯨꯅ ꯍꯧꯖꯤꯛꯇꯤ ꯌꯥꯝꯅꯁꯨ ꯍꯔꯥꯎꯅ ꯊꯤꯔꯣꯏꯁꯦꯕꯥꯛ
ꯍꯣꯏꯅꯦ ꯍꯣꯏꯅꯦ ꯃꯣꯏ ꯈꯔ ꯐꯖꯩꯌꯦꯅ ꯍꯧꯖꯤꯛꯇꯨꯗꯤ ꯀꯩꯁꯨ ꯀꯥꯏꯕ ꯂꯩꯇꯦ
ꯍꯧꯖꯤꯛꯄꯨꯗꯤ ꯈꯔ ꯐꯖꯔꯤ ꯅꯣꯏꯁꯨ ꯈꯔ ꯈꯔꯕꯨꯗꯤ ꯐꯖ ꯈꯠꯂꯛꯑꯦ ꯍꯥꯟꯅꯒꯗꯤ ꯍꯥꯏꯅꯔꯨꯔꯗꯤ ꯌꯦꯡꯉꯁꯦ ꯌꯦꯡꯉꯁꯦ
ꯍꯔꯛꯀꯅꯤ ꯀꯩꯅꯣ
ꯏꯟꯖꯥꯡ ꯃꯊꯦꯜꯅꯤ ꯀꯃꯥꯏ ꯀꯃꯥꯏ ꯍꯣꯠꯅꯔꯤꯒꯦꯕꯣ
ꯑꯁ ꯍꯥꯎ ꯉꯥꯛꯇ ꯍꯥꯏꯅꯦ ꯍꯟꯗꯛꯁꯦ ꯁꯉ ꯑ ꯁꯉꯥ
ꯑꯥ ꯑꯗꯨꯅ ꯍꯣꯠꯅꯧ ꯍꯣꯠꯅꯧ ꯍꯥꯏꯅꯕ ꯂꯩꯔꯤ ꯑꯗꯨꯗꯤ ꯍꯧꯖꯤꯛ ꯅꯍꯥꯛ ꯑꯣꯏꯔꯤꯉꯩ ꯆꯥꯛꯍꯧꯗꯅ ꯍꯌꯦꯡꯋꯥꯏ ꯑꯍꯟ ꯑꯣꯏꯔꯀꯥꯟꯗ ꯌꯥ ꯌꯥꯗ꯭ꯔꯀꯥꯟꯗ ꯆꯥꯎ ꯆꯥꯎ ꯆꯥꯎꯗꯣ ꯁꯥꯕꯁꯨ ꯉꯝꯗꯕꯗ ꯀꯩꯗꯧꯔꯗꯣꯏꯅꯣꯕ ꯑꯗꯨ ꯃꯇꯝꯗ ꯆꯥꯎ ꯆꯥꯎ ꯅꯁꯥ ꯐꯅꯕꯅꯤ ꯆꯠꯁꯜꯂꯨ ꯆꯠꯁꯜꯂꯨꯒ ꯀꯥꯟꯅꯗꯦꯕ
ꯑꯗꯨꯒꯤ ꯄ꯭ꯔꯃꯥꯟꯗꯨꯣ ꯅꯤꯡꯁꯤꯡꯕꯒꯤꯅꯦ ꯍꯧꯖꯤ ꯇꯧꯔꯤꯒꯦ ꯀꯟꯅ
ꯑꯗꯨꯅ ꯀꯔꯝꯕ ꯃꯇꯝꯗ ꯆꯥꯍꯧꯗꯣꯔꯤꯒꯦꯕ ꯍꯅꯨꯔꯀꯥꯟꯗ ꯆꯥꯅꯤꯡꯉꯦ ꯄꯤꯖꯅꯤꯡꯉꯦ ꯆꯥꯎ ꯌꯥꯄꯣꯟꯣꯟꯇꯦꯕ ꯌꯥ ꯌꯥꯎꯗ꯭ꯔꯀꯥꯟꯗ
ꯅꯍꯒꯁꯦ ꯍꯦꯟꯗꯣꯛꯀꯗꯧꯔꯦ ꯈꯪꯍꯧꯗꯅ
ꯌꯥꯗ ꯁꯂꯛꯄꯤꯗ
ꯁꯤ ꯑꯃ ꯆꯍꯤ ꯑꯃ ꯑꯅꯤꯁꯨ ꯂꯩ ꯍꯥꯏꯗꯤ ꯀꯩꯅꯣ ꯀꯩꯅꯣ ꯊꯣꯛꯇꯣꯏꯁꯤ
ꯑꯣ ꯑꯣ ꯑꯅꯨ ꯍꯅꯨꯔꯛꯄꯒꯤ ꯐꯤꯕꯝ ꯌꯧꯔꯛꯇꯣꯏꯔꯦꯕ
ꯆꯥ ꯌꯧꯔꯛꯏꯅꯦ ꯍꯧꯖꯤꯛ ꯃꯇꯝꯗ
ꯑꯩꯈꯣꯏ ꯍꯧꯖꯤꯛ ꯀꯟꯅ ꯅꯍꯥ ꯑꯣꯏꯔꯤꯗ
ꯑꯥ ꯑꯍꯟ ꯑ ꯑꯍꯟꯁꯤꯡꯗꯤ ꯑꯗꯨꯃꯥꯏꯅ ꯇꯧꯕꯅꯦ ꯑꯍꯟꯁꯤꯡꯅ ꯑꯉꯥꯡ ꯁꯥꯅꯤꯡꯕ
ꯑꯩꯈꯣꯏ ꯋꯥꯈꯜꯗꯗꯤ ꯄꯨꯔꯥ ꯆꯍꯤ ꯇꯔꯥ ꯆꯨꯛ ꯇꯔꯥꯇꯔꯦꯠꯀꯤ ꯑꯉꯥꯡꯅꯤ
ꯑ ꯇꯎꯅꯦ ꯇ ꯍꯅꯦ ꯍꯁꯤꯡꯅ ꯑꯉꯥꯡ ꯊꯅꯅꯤꯡꯕꯗꯅꯀꯣ
ꯑ ꯄꯨ ꯁꯤꯔꯛꯅꯤ ꯀꯩꯅꯣ
ꯎꯝ ꯑꯩꯈꯣꯏꯅ ꯑꯗꯨꯒꯨꯝꯒ ꯍꯩꯅꯗꯕ
ꯑꯣ ꯑꯣ ꯅꯣꯏꯁꯨ ꯃꯇꯝ ꯂꯥꯛꯑꯀꯥꯟ ꯈꯪꯅꯤꯗ
ꯑꯩꯗꯥꯛ ꯆꯍꯤ ꯑꯃ ꯑꯅꯤꯇ ꯅꯥꯔꯦꯗ
ꯎꯝ ꯀꯥꯜꯂꯛꯑꯣꯕ ꯑꯗꯨꯝ ꯂꯥꯛꯈꯤꯅꯤꯕ ꯆꯣꯡꯉꯒ ꯂꯥꯛꯄ ꯌꯥꯕ ꯅꯠꯇꯦꯕ ꯂꯥ ꯂꯛꯅꯤꯒꯤ ꯃ ꯃꯇꯝꯗꯣ ꯆꯠꯇ꯭ꯔꯥ
ꯎꯝ ꯎꯝ ꯌꯥ
ꯃꯤꯅꯒ ꯁꯣꯔꯣꯛꯇꯒ ꯊꯦꯡꯅꯕꯗ ꯃꯤꯅꯒ ꯏꯆꯦ ꯑꯟꯇꯤꯒ ꯀꯧꯕꯁꯨ ꯅꯨꯡꯉꯥꯏ ꯄꯣꯛꯟꯗꯦꯕ ꯑꯩꯈꯣꯏꯁꯨ ꯑ ꯑꯗꯨ ꯑꯗꯨ ꯇꯧꯗꯅꯕ ꯑꯗꯨ ꯀꯧꯗꯨꯅ ꯍꯣꯠꯅꯔꯤꯕꯅꯤ ꯀꯩꯗꯣ ꯁꯦꯝꯗꯅ ꯏꯆꯦ ꯍꯣꯏ ꯐꯥꯎꯗꯤ ꯐꯔꯦꯗꯣ ꯃꯤ ꯈꯔ ꯑꯟꯇꯤ ꯀꯧꯕꯁꯨ ꯌꯥꯎꯔꯛꯑꯦꯕ ꯑꯗꯨꯒꯤ ꯑꯗꯨꯒꯤ ꯁꯨꯐꯝꯝꯗꯣ ꯌꯧꯗꯅꯤ ꯉ ꯁꯦꯝꯃꯤ ꯀꯟꯅ
ꯁꯛꯇꯁꯨ ꯄꯨꯕ ꯃꯥꯜꯂꯦ ꯑꯗꯨꯗꯤ ꯑꯗꯨꯗꯒꯤ ꯀ ꯇꯧꯗꯗꯤ ꯌꯥꯗꯦꯕ
ꯣꯅꯦ ꯣꯅꯦ ꯁꯥꯒ ꯁꯥꯕꯒ ꯆꯥꯛ ꯌꯦꯟꯁꯥꯡ ꯆꯥ ꯌꯥꯗꯕꯒ ꯍꯟꯗꯛ ꯃꯔꯛꯁꯨ ꯈꯪꯗꯦꯗ
ꯍꯟꯗꯛꯇꯤ ꯈꯔ ꯀ ꯃꯥꯜꯂꯦ ꯅꯣꯡꯁꯨ ꯆꯨꯔꯦ
ꯉꯁꯤꯁꯤꯅꯅꯦ ꯑꯗꯨꯅꯦ ꯑꯣꯝꯆꯥꯛ ꯊꯛꯅꯔꯒ ꯅꯣꯡ ꯆꯨꯒꯗ꯭ꯔꯥ ꯅ ꯉ ꯅꯣꯡꯁꯨ ꯆꯨꯗꯦ ꯌꯥꯔꯒ ꯑꯗꯨꯒ ꯃꯩꯁꯦ ꯃꯔꯨ ꯑꯃ ꯆꯥꯡ ꯅꯥꯏꯗꯕꯒ
ꯑꯥ ꯑꯗꯨꯅꯦ ꯃꯩꯒ ꯂꯥꯛꯇꯗꯤ ꯂꯩꯕ ꯉꯝꯗꯣꯏꯅꯦ ꯀꯥꯂꯦꯟꯗꯗꯤ ꯃꯩꯒ ꯂꯥꯛꯇ꯭ꯔꯗꯤ ꯂꯩꯕ ꯉꯝꯗ꯭ꯔꯦꯕ ꯀꯥꯂꯦꯟꯗꯗꯤ ꯁꯥꯅꯤ ꯑꯗꯨꯅꯦ ꯃꯄꯥꯟꯁꯨ ꯊꯣꯛꯣꯡꯅꯤꯡꯗꯦ
ꯎꯝ
ꯖꯤꯗꯂ ꯌꯦꯒ ꯃꯩꯜ ꯂꯥꯛꯀꯗꯤ
ꯑꯗꯨꯅꯦ ꯅꯣꯡꯗꯨ ꯆꯨꯒꯦꯒ ꯆꯨꯔꯣ ꯑꯗꯨꯁꯨ ꯅꯠꯇꯦ ꯑꯣꯝ ꯆꯥꯛꯅꯔꯒ ꯁꯥꯒ ꯁꯥꯥꯎꯕꯒ ꯅꯨꯡꯗꯥꯡ ꯄꯨꯝ ꯌꯥꯗꯕꯒ
ꯃꯣꯏꯁꯤꯅ ꯅꯨꯡꯗꯥꯡꯗꯨꯅ ꯅꯣꯡ
ꯑꯗꯨꯗꯅꯦ ꯎ ꯋꯥ ꯊꯥꯖꯤꯜꯂꯨ ꯍꯥꯏꯁꯦ
ꯃꯥꯅꯦ ꯁꯃꯦ
ꯎ ꯋꯥ ꯀꯛꯄ ꯁꯨꯝꯇ ꯌꯥꯗꯦ
ꯎꯝ ꯀꯥꯏꯃꯦꯝ ꯇꯦꯟꯁ ꯂꯥꯛꯏꯅꯦꯕ
ꯎꯝ ꯅꯁꯤ ꯂꯒꯅ ꯃꯅꯦꯕ
ꯎꯝ ꯁꯤ ꯂꯥꯛꯅꯕ ꯏꯪ ꯏꯪ ꯂꯥꯛꯅꯕ ꯕꯥ ꯑꯗꯨꯅꯅꯦ ꯊꯥꯅꯧ ꯎ ꯋꯥ ꯊꯥꯍꯧ ꯈꯣꯠꯂꯨꯒ ꯍꯥꯏꯔꯤꯗꯣ ꯑꯗꯨ ꯂꯣꯏ ꯌꯥꯡꯈꯥꯔ ꯀꯥꯟꯗꯅꯦ ꯍꯧꯖꯤꯛ ꯀ꯭ꯂꯥꯏꯃꯦꯠ ꯆꯦꯟꯖ ꯂꯥꯛꯑꯒ ꯌꯥꯝ ꯀ ꯁꯥꯛꯅꯔꯤꯁꯦ
ꯈꯪꯗꯦ ꯍꯧꯖꯤꯛ ꯃꯇꯝꯁꯤ ꯀꯥꯍꯣꯡꯛꯇ ꯈꯪꯗꯦ ꯅꯣꯡ ꯆꯨꯔꯣꯏꯗꯕ ꯇꯝꯗꯨꯅꯁꯨ
ꯑꯗꯨꯒꯅꯦ
ꯁꯤꯗꯁꯨ ꯅꯣꯡꯃꯪꯕꯒꯨꯝ ꯇꯧꯔ ꯂꯩꯌꯦ ꯅꯣꯏꯔꯣꯝꯗꯗꯤ ꯀꯃꯥꯏꯅ ꯇꯧꯔꯤꯒꯦ
ꯑꯩꯈꯣꯏꯔꯣꯝꯗꯗꯤ ꯅꯣꯡ ꯉꯁꯥꯏꯗꯒꯤ ꯅꯣꯡ ꯃꯪꯕꯣꯏ ꯑꯃꯨꯛ ꯇꯧꯅꯤ ꯑꯃꯨꯛ ꯁꯥꯗꯣꯔꯛꯀꯅꯤ ꯅꯣꯡ ꯆꯨꯔꯛꯄ꯭ꯔꯥ ꯁꯨꯡꯆꯣꯛ ꯁꯨꯔꯛꯇꯦ ꯑꯗꯨꯝ ꯑꯣꯝꯆꯥꯛꯅꯔ ꯂꯩꯕ
ꯎꯝ ꯅꯪꯅ ꯉꯏꯁꯤꯅ ꯅꯣꯡꯁꯤꯅꯦꯕ
ꯅꯣꯡꯗꯣ ꯍꯩꯊꯕꯗꯨ ꯐꯔꯦꯗꯅꯣꯔꯣꯛ ꯁꯣꯔꯣꯛꯁꯤꯅ ꯎꯐꯨꯜ ꯉꯥꯛꯇ
ꯂ ꯂꯝꯕꯤꯁꯤꯦ
ꯂꯝꯕꯤꯁꯨ ꯁꯦꯝꯕꯤꯗꯕꯇ꯭ꯔ ꯍꯥꯡꯒꯗ꯭ꯔ ꯅꯨꯡꯗꯥꯡ ꯆꯥꯔꯒ ꯎꯐꯨꯟ ꯃꯌꯥꯝꯗꯨꯅ ꯂꯩꯐꯝ ꯆꯥꯐꯝ ꯈꯪꯗꯦꯕ ꯁꯥꯒ ꯊꯥꯔꯦ ꯑꯗꯨꯒ ꯃꯩꯗꯨꯅ ꯄ꯭ꯔꯤꯄꯦꯗꯅꯤ ꯍꯥꯏ ꯃꯩꯅꯁꯨ ꯉꯥꯏꯍꯥꯛ ꯂꯥꯛꯇꯦ ꯆꯥꯡ ꯅꯥꯏꯅ ꯉꯥꯏꯍꯥꯛ ꯂꯩꯔꯒ ꯑꯃꯨꯛ ꯂꯥꯛꯑ ꯃꯨꯠꯀꯅꯤ ꯆꯥꯛ ꯊꯥꯡꯀꯠꯂꯤ ꯂꯩ ꯑꯗ ꯃꯩ ꯃꯨꯠꯄꯗ ꯑꯃꯨꯛ ꯍꯥꯜꯂꯅꯤ ꯑꯃꯨꯛ ꯐꯔꯛ ꯑꯃꯨꯛ ꯇꯥꯔꯅꯤ ꯄꯨꯔꯥ ꯕꯦꯔꯥꯑꯅꯤ ꯇꯧꯔꯁꯤ
ꯑ ꯍꯣꯔꯦꯟ ꯅꯨꯡꯗꯥꯡꯒꯤ ꯀꯩ ꯏꯟꯁꯥꯡ ꯍꯣꯠꯅꯕꯤꯔꯅꯤ
ꯃꯅꯨꯡꯁꯥ ꯑꯣꯏꯅ ꯍꯣꯠꯅꯔꯒꯅ ꯀꯟꯅ ꯉꯧꯍꯧꯔꯤꯅꯤ ꯏꯥꯡ ꯊꯣꯡꯐꯝꯝ ꯈꯪꯗꯦꯕ ꯁꯟ ꯁꯟ ꯅꯨꯡꯁꯥꯗꯣ
ꯎꯝ
ꯀꯟꯅ ꯉꯧꯔꯤ ꯑꯗꯨꯒ ꯃꯥꯒꯤ ꯃꯔꯤꯟ ꯃ ꯃꯆꯥꯗꯣ ꯑꯗꯨꯗꯨꯅ ꯃꯣꯔꯣꯛ ꯃꯦꯠꯀꯦꯅꯅꯦ ꯐꯨꯠꯂꯤ ꯃꯣꯛ ꯑꯃ ꯃꯦꯠꯂꯒꯦ ꯑꯗꯨꯒ ꯏꯁꯄꯤꯁꯦꯜꯗꯣ ꯏꯁꯄꯤꯁꯦꯜꯗꯣ ꯑꯗꯨꯅ ꯉꯧꯒꯦꯅ ꯇꯧꯔꯤ ꯑꯗꯨꯒ ꯃꯥꯒꯤ ꯑꯇꯩꯒꯤ ꯄꯥꯔꯠꯇꯨꯅ ꯀꯟꯅ ꯉꯧꯍꯧꯔꯤ ꯂꯤꯔ ꯃꯥꯜꯂꯦꯕ ꯑꯩꯈꯣꯏꯗꯣ ꯏꯔꯣꯏ ꯑꯣꯏꯗꯣꯏꯔꯥ ꯁꯟ ꯑꯣꯏꯗꯣꯏꯔꯗꯤ ꯈꯪꯗꯦ ꯂꯤꯔ ꯃꯥꯜꯂꯦ ꯈꯔ ꯀꯜꯂꯦꯕ ꯑꯗꯨ ꯀꯟꯅ ꯃꯍꯤ ꯍꯥꯞꯄ ꯐꯨꯠꯍꯧꯔꯤ
ꯐꯖꯅ ꯍꯥꯎꯈ꯭ꯔꯦꯅꯦ ꯑꯗꯨꯗꯤ ꯅꯪꯅ ꯊꯣꯡꯉꯤꯔꯣ
ꯑꯩꯅ ꯊꯣꯡꯉꯤꯅꯤ ꯀꯩꯅꯣ ꯎꯡ ꯏꯟꯖꯥꯡ ꯁꯧꯍꯜꯂꯤꯗ ꯁꯧꯔ ꯉꯥꯢꯍꯜꯂꯤꯅꯤ ꯍꯥꯥ
ꯃꯣꯔꯣꯛꯀ ꯁꯥꯍꯜꯂꯒ
ꯃꯔꯣꯏ ꯈꯔ ꯁꯇꯛ ꯇꯧꯔꯒ ꯆꯤꯂꯤ ꯄꯥꯎꯗꯔꯒ ꯈꯤꯇꯪ ꯌꯥꯝ ꯇꯠꯈ ꯇꯧꯔꯒ ꯆꯤꯂꯤ ꯄꯥꯎꯗꯔꯒꯨꯝꯕ ꯌꯥꯝꯗ꯭ꯔꯗꯤ ꯍꯥꯎꯇꯦꯕ ꯌꯦꯡꯕꯗ ꯆꯥꯕꯗ ꯅꯨꯡꯉꯥꯏꯇꯦꯕ ꯈꯔ ꯉꯥꯡꯂꯞ ꯆꯪꯕꯅ ꯎꯝ
ꯆꯝꯐꯨꯠ ꯑꯃꯒ ꯌꯥꯎꯁꯤꯜꯂꯣ ꯆꯝꯐꯨꯠ ꯑꯃꯒ ꯌꯥꯎꯁꯤꯜꯂꯣ
ꯑ ꯆꯝꯐꯨꯠꯅ ꯈꯣꯡꯗ ꯂꯨꯝ ꯆꯝꯐꯨꯠ ꯐ ꯆꯠꯂꯦ ꯈꯣꯡꯗꯔꯨꯝ ꯆꯝꯐꯨꯠ ꯑꯃ ꯇꯧꯔꯦ ꯑꯗꯨꯒꯃ ꯐꯨꯠꯂꯦ ꯑꯃꯗꯨꯅ ꯃꯦꯠꯂꯦ ꯌꯥꯔꯦ ꯀꯩꯅꯣ ꯅꯣꯡꯃ ꯅꯣꯡꯃꯩ ꯄꯥꯡꯅꯕ
ꯑꯩꯈꯣꯏꯁꯨ ꯍꯣꯔꯦꯟ ꯅꯨꯡꯗꯥꯡꯗꯤ ꯁꯟ ꯑꯣꯏꯅ ꯇꯧꯁꯦ ꯈꯜꯂꯤꯕꯣ
ꯆꯥꯎ ꯆꯥꯎ ꯆꯥꯎ ꯑꯗꯨ ꯅꯦ ꯑꯩ ꯉꯁꯥꯏ ꯍꯥꯏꯗꯣ ꯅꯌꯥ ꯅꯌꯥꯒ ꯌꯥꯔꯤꯉꯩꯗ ꯆꯥꯍꯧ ꯍꯌꯦꯡ ꯋꯥ ꯍꯟꯅꯨꯔꯀꯥꯟ ꯌꯥꯕ ꯅꯠꯇꯦ ꯍꯥꯏꯗꯣ ꯆꯥꯍꯧ ꯆꯥꯍꯧ ꯍꯌꯦꯡ ꯋꯥꯢ ꯈꯔ ꯑꯍꯟ ꯑꯣꯏꯔ ꯌꯥꯔꯛ ꯆꯪ ꯈꯪꯉꯦ ꯁꯥꯏꯕ ꯉꯝꯗ꯭ꯔꯦ ꯀꯟꯃꯜꯂꯦꯅ ꯇꯧꯔꯛꯇꯣꯏꯅꯦꯕ
ꯑꯥ
ꯌꯥꯔꯤꯉꯩ ꯆꯥꯍꯧꯒꯗꯕ
ꯈꯪꯗ꯭ꯔꯦꯅꯦ ꯃꯇꯝꯁꯦ ꯑꯗꯨꯝ ꯍꯧꯈꯤꯕ ꯈꯪꯍꯧꯗꯦ ꯆꯍꯤꯁꯨ ꯑꯗꯨꯝ ꯌꯥꯝꯈꯠꯂꯦ
ꯑꯗꯨꯅꯦ ꯋꯥꯈꯜ ꯉꯟꯅ ꯍꯥ
ꯋꯥꯈꯜꯁꯨ ꯈꯪꯗꯦ ꯍꯟꯗꯛ ꯃꯔꯛꯁꯦ ꯈꯥ ꯍꯣꯡꯉꯛꯄ ꯒꯨꯝ
ꯄꯥꯈꯪ ꯈꯪꯐ ꯐꯒꯠꯂꯛꯏꯔꯕ
ꯃꯇꯝꯅꯔꯣ ꯈꯪꯗꯦ ꯋꯥꯈꯜꯒꯁꯦ ꯈꯔ ꯒ꯭ꯌꯥꯟ ꯇꯥꯅꯤꯡꯕꯒꯤ ꯋꯥꯈꯜ ꯂꯥꯛꯄꯒꯨꯝ
ꯑꯣ ꯑꯣ ꯌꯥꯝ ꯐꯩ ꯌꯥꯝ ꯐꯩ ꯁꯨꯃꯥꯏꯅ ꯂꯥꯛꯏꯗꯣ ꯉꯥꯎꯅꯤꯡ ꯋꯥꯈꯜ ꯍꯜꯂꯒ ꯒ꯭ꯌꯥꯟ ꯇꯥꯅꯤꯡꯕ ꯋꯥꯈꯜꯒ ꯂꯥꯛꯏꯗꯤ ꯌꯥꯝ ꯇꯥꯡꯅ ꯐꯪꯉꯕꯅꯦ ꯑꯗꯣ ꯌꯥꯝ ꯐꯔꯕꯅꯤ
ꯃꯥꯅꯦ ꯑꯗꯨꯨꯡ ꯋꯥꯗꯜꯁꯦ ꯈꯔ ꯂꯥꯛꯄ
ꯑꯣ
ꯑꯩꯁꯨ ꯈꯜꯂꯤꯅꯦ ꯀꯩꯒꯤꯅꯣꯅꯕꯣ ꯊꯥꯏꯅꯒ ꯃꯥꯟꯅꯗ꯭ꯔꯦꯕ ꯑꯗꯨꯨꯝ ꯈꯟ ꯆꯤꯜꯂꯛꯄ ꯀꯥꯟꯗꯗꯤ ꯑꯣ ꯆꯍꯤꯁꯤ ꯌꯥꯗꯕꯒꯤ ꯑꯣꯏꯔꯝꯅꯤꯀꯣꯅ ꯈꯟꯕꯅꯦꯕ
ꯑꯣ ꯑꯣ ꯑꯗꯨꯅꯦ ꯃꯇꯝ ꯃꯇꯝꯒꯤ ꯃꯈꯥ ꯄꯣꯟꯅ
ꯎꯝ ꯍꯨꯖꯤꯛ ꯃꯇꯝꯗꯤ ꯌꯨꯝ ꯄꯥꯟꯕ ꯅꯨꯄꯤ ꯊꯤꯕ ꯍꯥꯏꯕꯁꯦ ꯌꯥꯝ ꯅꯍꯥ ꯑꯣꯏꯅ ꯄꯥꯅꯔꯦꯅ ꯑꯗꯨꯒꯤꯗꯨ ꯎꯝ
ꯍꯧꯖꯤꯛꯇꯤ ꯆꯍꯤ ꯀꯨꯟꯊ꯭ꯔꯥ ꯀꯨꯟꯊ꯭ꯔꯥ ꯃꯉꯥ ꯑꯁꯤ ꯌꯥꯝ ꯅꯍꯥ ꯑꯣꯏꯔꯤ ꯀꯩꯅꯣ
ꯑꯗꯨꯝ ꯈꯟꯗꯦꯅꯦ ꯍꯧꯖꯤꯛ ꯃꯇꯝꯗꯤ ꯑꯉꯥꯡꯁꯤꯡꯁꯤ ꯉꯟꯅ ꯌꯨꯝ ꯄꯥꯟꯕꯁꯨ ꯌꯥꯎꯋꯦ
ꯌꯥꯎꯗ꯭ꯔꯝꯅꯦ ꯍꯦ ꯊꯥꯏꯅꯒ ꯃꯥꯟꯅꯗ꯭ꯔꯝꯅꯦ ꯍꯧꯖꯤꯛꯇꯤ
ꯑꯣ ꯑꯩꯅ ꯈꯟꯕꯁꯤꯅ ꯅꯪꯒꯤ ꯍꯥꯏꯔꯤꯁꯤꯅ ꯑꯣꯄꯣꯖꯤꯠꯇ ꯇꯥꯕ ꯃꯥꯜ
ꯎꯝ
ꯎꯝ ꯑꯩꯅ ꯈꯟꯕꯁꯤꯅ ꯍꯧꯖꯤꯛ ꯀꯥꯟꯒꯤ ꯃꯇꯝꯁꯤꯅ ꯉꯟꯅ ꯌꯨꯝ ꯄꯥꯟꯕꯒꯨꯝ ꯈꯟꯕ
ꯍꯦ ꯍꯧꯖꯤꯛꯀꯥꯟꯒꯤ ꯑꯉꯥꯡꯁꯤꯡꯁꯤꯅ ꯑꯥ ꯅꯨ ꯅꯨꯄꯤ ꯃꯆꯥꯁꯤꯡꯁꯦ ꯌꯥꯝ ꯁꯤꯡꯉꯦ ꯍꯧꯖꯤꯛꯀꯥꯟ ꯅꯨꯄꯤ ꯃꯆꯥꯁꯤꯡꯁꯦ ꯊꯥꯏꯅꯒꯤ ꯅꯨꯄꯤ ꯅꯨꯄꯤ ꯃꯆꯥꯒ ꯃꯥꯟꯅꯗ꯭ꯔꯦ ꯊꯥꯏꯅꯗꯤ ꯄꯩꯁꯥ ꯇꯥꯅꯤꯁꯨ ꯈꯪꯗꯦ ꯃꯌꯨꯝ ꯃꯀꯩ ꯁꯥꯠ ꯁꯠ ꯄꯥꯟꯊꯣꯛꯈꯤꯗꯅ ꯍꯧꯖꯤꯛꯀꯥꯟ ꯅꯨꯄꯤ ꯃꯆꯥꯁꯤꯡꯗꯤ ꯃꯥꯅ ꯍꯩꯖꯕꯔꯣꯝꯗ ꯄꯥꯔꯠ ꯇꯥꯝ ꯈꯪꯗꯦ ꯈꯨꯠꯀꯤꯅꯤ ꯈꯪꯗꯦ ꯇꯦꯂꯔ ꯇꯝꯃꯗꯤ ꯈꯪꯗꯦ ꯑꯗꯨꯒꯨꯝꯕ ꯌꯥꯝ ꯍꯣꯠꯅꯩꯌꯦꯕ ꯃꯁꯥꯒꯤ ꯃꯃꯥ ꯃꯄꯥꯗ ꯗꯤꯄꯦꯟ ꯇꯧꯗꯕꯗꯣ ꯃꯁꯥꯒꯤ ꯑꯣꯏꯅ ꯇꯥꯟꯖꯩꯌꯦꯕ ꯍꯧꯖꯤꯛꯀꯥꯟꯒꯤ ꯅꯨꯄꯤ ꯃꯆꯥꯁꯤꯡꯁꯤ ꯊꯥꯏꯅꯒ ꯌꯦꯡꯅꯔꯨꯔꯗꯤ ꯌꯥꯝ ꯈꯦꯠꯅꯩꯌꯦꯕ
ꯍꯧꯖꯤꯛꯀꯥꯟꯗꯤ ꯎꯝ ꯁꯨꯝꯗꯤ ꯆꯨꯝꯃꯦ ꯑꯔꯣꯝ ꯑꯗꯨꯔꯣꯝ ꯍꯥꯏꯗꯤ ꯎꯝ
ꯎꯝ
ꯊꯥꯏꯅꯗꯤ ꯑꯗꯨꯃꯥꯏꯅ ꯇꯧꯗꯕ
ꯎꯝ
ꯑꯗꯨꯗꯤ ꯃꯇꯝꯁꯦ ꯌꯥꯝ ꯃꯇꯝꯁꯦ ꯌꯥꯝꯅ ꯆꯦꯟꯖ ꯑꯣꯏꯗ꯭ꯔꯣ ꯑꯗꯨꯗꯤ
ꯑꯗꯨꯅꯦ ꯃꯇꯝꯒꯤ ꯃꯈꯥ ꯌꯥꯝ ꯄꯣꯜꯂꯤ ꯅꯠꯇ꯭ꯔꯥ
ꯎꯝ ꯄꯣꯜꯂꯦ ꯄꯣꯜꯂꯦ
ꯍꯌꯦꯡꯋꯥꯏ ꯏꯆꯥ ꯏꯁꯨꯒꯤ ꯃꯇꯝꯗꯅ ꯀꯃꯥꯏꯅ ꯂꯥꯛꯇꯣꯏꯅꯣꯗꯨ ꯈꯪꯕ ꯅꯠꯇꯦ ꯅꯠꯇ꯭ꯔ ꯑꯩꯈꯣꯏꯗ ꯐ꯭ꯌꯨꯆꯔ ꯆꯠꯂꯨꯕ ꯉꯝꯕ ꯅꯠꯇꯕꯅꯤꯅ
ꯃꯥꯅꯦ ꯃꯥꯅꯦ
ꯃꯇꯝꯗꯨꯗꯤ ꯑꯩꯈꯣꯏꯁꯦ ꯑꯃꯨꯛ ꯑꯔꯤꯕ ꯃꯤ ꯇꯥꯈꯤꯗꯣꯏꯅꯦꯕ
ꯑꯩꯈꯣꯏꯗꯤ ꯂꯤꯔꯝꯃꯅꯤꯅ ꯑꯩꯅ ꯈꯟꯕꯗ ꯑꯣ ꯇꯔꯥ ꯇꯔꯨꯛ ꯇꯥ ꯉꯥꯏꯔꯤꯕ
ꯇꯔꯥ ꯆꯠ ꯇꯔꯥꯇꯨꯛꯇꯪ ꯉꯥꯏꯔꯤ ꯍꯟꯗꯛ ꯇꯔꯥ ꯇꯔꯦꯠ ꯆꯪꯉꯛꯇꯣꯏꯔꯦ ꯌꯥꯝ ꯅꯧꯔꯤ
ꯃꯥꯅꯦ ꯃꯥꯅꯦ ꯆꯨꯝꯃꯦ ꯌꯥꯝꯅ ꯍꯩꯁꯤꯡꯅ ꯂꯩꯒꯗꯧꯕꯅꯦ ꯍꯧꯖꯤꯛ ꯃꯇꯝꯁꯤꯗꯤ ꯀꯩꯗꯧ ꯂꯩꯅꯦ ꯍꯧꯖꯤꯛꯇꯤ ꯍꯜꯂꯣ
ꯍꯥꯎ
ꯀꯩꯗꯧ ꯂꯩꯌꯦꯅꯦ ꯍꯧꯖꯤꯛꯇꯤ
ꯍꯧꯖꯤꯛꯁꯦ ꯏꯟꯁꯥꯡ ꯃꯨꯟꯕ ꯉꯥꯏꯔꯅꯤ ꯑꯗꯨꯒ ꯆꯥꯛ ꯆꯥꯊꯣꯛꯑꯅꯤ
ꯑꯥ
ꯑꯗꯨꯒ ꯕꯣꯜꯗꯣ ꯍꯥꯏꯐꯦꯠ ꯌꯦꯡꯉꯅꯤ ꯑꯩꯅ ꯌꯦꯡꯅꯤꯡꯕ ꯃꯤ ꯑꯣꯏꯕ꯭ꯔꯥꯅ
ꯉꯥꯏꯕꯕꯨ ꯉꯝꯒꯗ꯭ꯔꯣ
ꯌꯦꯡꯗ ꯌꯦꯡꯅꯤꯡꯕ ꯃꯤ ꯑꯣꯏꯔꯒꯅ ꯌꯦꯡꯉꯅꯤ ꯌꯦꯡꯅꯤꯡꯗꯔꯒ ꯗ꯭ꯔꯃꯥꯒꯨꯝꯕ ꯌꯦꯡ ꯂꯩꯔꯅꯤ
ꯄꯨꯡ ꯕꯥꯔꯣ ꯃꯈꯥꯏ ꯄꯨꯡ ꯑꯃꯗꯅꯤꯅꯦ